ꯍꯜꯂꯣ
ꯍꯜꯂꯣ
ꯍꯜꯂꯣ
ꯇꯥꯏꯌꯦ
ꯀ꯭ꯔꯤ ꯇꯧꯔꯤꯔꯣ
ꯀꯩꯁꯨ ꯇꯧꯗꯦ ꯆꯥꯛ ꯆꯥꯕ ꯂꯣꯏꯔꯒ ꯂꯩꯌꯦ
ꯀꯔꯤ ꯍ°ꯟꯖꯥꯡ
ꯅꯪ ꯉꯁꯤꯁꯦ ꯑꯂꯨꯒ ꯈꯥꯃꯦꯟ ꯆꯥꯏ
ꯍꯥꯎꯕꯔꫭ ꯑꯁ ꯆꯗ꯭ꯔꯤꯗ
ꯊꯦꯡ ꯊ°ꯡꯉ° ꯍ°
ꯎꯝ ꯆꯥꯅꯤꯡꯗꯕ꯭ꯒꯤꯅꯦ
ꯀꯩꯒꯤ ꯆꯥꯅꯤꯡꯗꯕꯅꯣ
ꯅꯣꯏ ꯃꯟꯕꯒꯤ ꯆꯥꯅꯤꯡꯗ꯭ꯔꯦ
ꯅꯪꯕꯨ ꯂꯩꯕ ꯅꯨꯡꯉꯥꯏꯕ꯭ꯔꯣꯅꯦ ꯑꯗꯨꯗꯥ
ꯅꯨꯡꯉꯥꯏꯌꯦꯗ ꯍꯣꯏ ꯅꯨꯡꯉꯥꯏ ꯍꯥꯏꯕ ꯇꯥꯔꯦ
ꯀꯃꯥꯏ ꯀꯃꯥꯏꯅ ꯇꯧꯔꯤꯒꯦ
ꯀꯩꯁꯨ ꯇꯧꯋꯦꯗ ꯑꯉꯥꯡ ꯂꯧꯋꯦ
ꯎꯝ ꯑꯗꯨꯗꯅ ꯍꯦꯟꯅ ꯐꯥꯔꯦꯗ
ꯎꯝ
ꯍꯣꯇꯦꯜꯗꯒꯨꯝꯕ ꯔꯦꯁꯇꯨꯔꯦꯟꯗꯒꯨꯝꯕ ꯁꯨꯕ ꯁꯔꯨꯗꯤ
ꯎꯝ
ꯑꯗꯨ ꯑꯣꯏꯔꯁꯨ ꯑꯉꯥꯡ ꯁꯦꯟꯅꯕꯁꯨ ꯌꯥꯝ ꯋꯥꯕꯅꯤꯍ°
ꯅꯤꯡꯉꯥꯏ ꯀꯜꯂꯗꯤꯀꯣ ꯑꯁ
ꯎꯝ
ꯌꯥꯝ ꯋꯥꯕꯅꯦ ꯂꯧꯕꯗ
ꯁꯤ ꯑꯉꯥꯡꯗꯤ ꯐꯩꯗꯥ ꯃꯤ ꯑꯇꯣꯞꯄꯒꯤ ꯒ ꯃꯥꯟꯅꯗ°ꯗ ꯅꯪꯗꯤ ꯀꯩꯗꯧꯕꯒꯦ
ꯑꯁ ꯀ꯭ꯔꯤꯁꯨ ꯇꯧꯗꯦ ꯌꯨꯝꯗ ꯑꯗꯨꯝ ꯂꯩꯔ° ꯑꯩꯗꯤ
ꯑꯃꯗꯨꯁꯨ ꯆꯦꯟꯈ꯭ꯔꯦ ꯍꯥꯏ
ꯎꯝ ꯆ°ꯟꯈꯔꯦ ꯃꯥꯗꯤ ꯃꯇꯝꯅ ꯄꯨꯔꯛꯑ ꯃꯥꯜꯂꯦ
ꯑꯥ ꯌꯥꯝ ꯊꯥꯖꯗꯦ
ꯎꯝ
ꯄꯥꯎ ꯇꯥꯕ ꯀꯥꯟꯗ ꯊꯥꯖꯗꯕꯅ ꯑꯩꯉꫭꯟꯗ ꯐꯥꯎ ꯍꯥꯏꯔꯝꯗ° ꯍ° ꯃꯥ ꯑꫭ
ꯅꯨꯃꯤꯗꯥꯡꯗꯥ ꯇꯨꯃꯤꯟꯅ ꯈꯠꯈꯤ
ꯅꯣꯏ ꯅꯣꯏ ꯅꯣꯏꯒ ꯑꯗꯨꯝ ꯂꯩꯃꯤꯟꯅꯕ ꯀꯥꯟꯗ
ꯑꯧ
ꯎꯝ
ꯑꯩꯉꯣꯟꯗ ꯐꯥꯎ ꯍꯥꯏꯔꯝꯗꯦ ꯃꯥ ꯑꯗꯣ ꯃꯥ ꯑꯗꫭ ꯑꯗꯨ ꯅꯨꯄꯥꯒ ꯀꯣꯏꯅꯔꯦꯗꯤ ꯍꯥꯏꯗꯦꯕ ꯃꯥꯗꯣ
ꯑꯗꯨꯝ ꯐꯣꯟꯗꯤ ꯃꯛ ꯃꯔꯛꯇ ꯑꯗꯨꯝ ꯀꯣꯜ ꯇꯧꯅꯩꯌꯦꯕ ꯑꯗꯨ ꯑꯣꯏꯔꯁꯨ ꯀꯣꯏꯅꯗꯦ ꯍꯥꯏꯕ ꯀꯣꯏꯅꯩꯁꯦ ꯃꯥ ꯍꯥꯏꯗꯦꯕ ꯑꯩ ꯑꯩꯈꯣꯏꯅ ꯂꯩꯕꯗꯣ ꯔꯦꯟꯗꯣ
ꯑꯥꯎ
ꯑꯗꯨꯒꯤ ꯑꯄꯣꯖꯤꯠꯇ ꯅꯨꯄꯥ ꯑꯃ ꯂꯩꯌꯦꯕ ꯑꯗꯣ ꯑꯗꯨ ꯅꯨꯄꯥꯗꯣ ꯃꯥꯅ ꯀꯣ ꯍꯦꯛ ꯍꯦꯛ ꯇꯧꯕ ꯃꯕꯥꯏꯅꯤ ꯇꯣꯏꯅ ꯇꯧꯅꯩꯑꯕ ꯑꯗꯣ ꯑꯩꯗꯤ ꯃꯕꯥꯅꯤꯒ ꯀꯣꯏꯅꯕ꯭ꯔꯥꯅ ꯍꯪꯕꯁꯨ ꯀꯣꯏꯅꯗꯦ ꯍꯥꯏ ꯃꯕꯥꯅꯤꯒꯤ ꯀꯣꯜ ꯈꯨꯇꯧꯗꯨꯗꯤ ꯀꯣꯏꯅꯕꯒ ꯆꯞ ꯃꯥꯟꯅꯩꯕ
ꯎꯝ
ꯀꯣꯏꯅ ꯀꯣꯏꯅꯗꯦ ꯀꯣꯏꯅꯗꯦ ꯍꯥꯏꯔꯒ ꯆꯦꯡꯒꯕ꯭ꯔ
ꯎ
ꯑꯩꯅ ꯑꯩꯈꯣꯏꯁꯨ ꯐꯣꯟ ꯑꯗꯨ ꯃꯥ ꯆꯠꯈꯕ ꯅꯨꯃꯤꯠꯇꯣ ꯑꯩꯈꯣꯏ ꯏꯅꯦꯗꯨꯁꯨ ꯅꯥꯔꯒ ꯂꯩꯌꯦꯕ
ꯎꯝ
ꯑꯗꯣ ꯊꯕꯛ ꯃꯥꯁꯨ ꯊꯕꯛꯇꯣ ꯁꯨꯕ ꯉꯝꯗꯦꯕ ꯑꯗꯣ ꯑꯩꯈꯣꯏ ꯂꯩꯕꯗꯣ ꯌꯥꯝ ꯔꯁ ꯑꯣꯏꯌꯦꯕ ꯑꯗꯨ ꯃꯇꯝꯗꯗꯤ
ꯎꯝ ꯑꯗꯨꯅ ꯃꯥꯅ ꯆꯠꯈꯤꯕ
ꯎꯝ ꯑꯁ ꯁꯥꯎꯅꯤꯡꯕꯁꯤꯅ ꯀꯁꯦ ꯐꯣꯜ
ꯍꯥꯏꯌꯣ
ꯐꯣꯟꯁꯨ ꯀꯔꯤꯝꯇ ꯇꯧꯅꯗꯕꯅꯦ ꯑꯩꯈꯣꯏ
ꯎꯝ
ꯐꯣꯟ ꯕ꯭ꯂꯣꯛ ꯂꯣꯏꯅ ꯊꯝꯃꯦ
ꯑꯁ
ꯃꯥꯜ
ꯂꯩꯃꯤꯟꯅꯕꯅꯤꯅ ꯄꯥꯎ ꯐꯥꯎꯅꯕꯗꯤ ꯌꯥꯕꯅꯤ ꯃꯥꯁꯨ ꯌꯥꯝ ꯐꯠꯇꯦ
ꯐꯠꯇꯦ ꯈꯪꯅꯤ ꯀꯔꯤꯒꯦꯔ ꯈꯪꯗ꯭ꯔꯦꯗ ꯍꯥꯏꯅꯤꯡꯗꯕꯒꯤ ꯑꯣꯏꯔꯝꯅꯤ
ꯎꯝ
ꯍꯥꯏꯅ ꯆꯠꯄꯕꯨꯗꯤ ꯆꯠꯂꯣ ꯑꯗꯨ ꯑꯣꯏꯔꯁꯨ ꯅꯪꯒꯤ ꯈꯨꯆꯠꯇꯨꯗꯤ ꯌꯥꯗꯦꯍꯦ ꯃꯤ ꯁꯥꯎꯅꯔꯦ ꯍꯥꯏꯕꯅꯦ ꯑꯁ ꯃꯥꯁꯨ ꯈꯪꯕ ꯌꯥꯏꯅꯤ
ꯎꯝ
ꯃꯥ ꯅꯨꯄꯥ ꯑꯗꯨ ꯅꯨꯄꯥ ꯗꯣ ꯂꯥꯛꯀꯦꯅ ꯍꯥꯏꯗꯤꯌꯦ ꯍꯥꯏꯕ
ꯑꯣ
ꯗꯥꯏꯔꯦꯛ ꯂꯥꯛꯄꯖꯥꯠꯅꯤ
ꯎꯝ
ꯑꯗꯨꯅ ꯑꯦ ꯃꯗꯨ ꯅꯨꯃꯤꯠꯇꯨ ꯎꯝ ꯑꯩꯈꯣꯏꯁꯦ ꯁꯤ ꯑꯩꯈꯣꯏ ꯔꯣꯝꯗ ꯆꯥꯛ ꯆꯥꯕ ꯆꯠꯂꯦꯕ ꯌꯦꯟ ꯄꯨꯔꯒ
ꯎꯝ
ꯑꯗꯨꯒ ꯑꯩꯈꯣꯏꯅ ꯑꯃꯨꯛ ꯍꯟꯅ ꯅꯨꯃꯤꯗꯥꯡꯗ ꯆꯠꯈꯤꯕ ꯋꯥꯅꯤ ꯑꯩꯅ ꯇꯨꯝꯍꯧꯔꯕ ꯑꯩꯗꯣ ꯇꯨꯝꯅꯤꯡꯃꯟꯕꯒꯤ ꯍꯞ ꯇꯨꯃ ꯇꯨꯝꯊꯈ꯭ꯔꯦꯕ ꯑꯗꯨꯒꯤ ꯃꯇꯥꯡꯗ ꯃꯥꯗꯣ ꯆꯞ ꯄ ꯃꯥꯜꯂꯤ ꯑꯗꯨ ꯅꯨꯄꯥꯗꯨꯁꯨ ꯂꯥꯛꯑꯦꯅ ꯐꯣꯟ ꯇꯧꯔꯛꯑꯒ ꯕꯥꯟꯗ ꯁꯥꯎꯅꯕ ꯃꯥꯜꯂꯦ ꯗꯨ ꯑꯗꯨ ꯃꯇꯥꯡꯗ ꯑꯗꯨ ꯃꯥꯒ ꯀꯣꯜ ꯇꯧꯕꯗꯣ ꯑꯃꯨꯛ ꯄꯥꯏꯈꯠꯇꯕ ꯃꯥꯜꯂꯦꯕ ꯑꯗꯨ ꯅꯨꯄꯥꯗꯣ ꯀꯗꯥꯔꯇꯧꯕ ꯃꯥꯜꯂꯦ ꯑꯗꯨ ꯃꯥꯅ ꯃꯥ ꯑꯩ ꯐꯣꯟ ꯀꯣꯜ ꯇꯧꯕꯁꯨ ꯁꯨꯡꯄꯥꯏ ꯄꯥꯏꯈꯠꯇ꯭ꯔꯦ ꯀꯔꯤꯒꯤꯔꯀꯣ ꯅ ꯍꯥꯏꯕ ꯑꯁ ꯑꯃꯨꯛ ꯇꯧꯔꯛꯀꯅꯤꯗ ꯉꯥꯏꯕ ꯀꯜꯂꯣꯅ ꯑꯩꯅ ꯍꯥꯏꯔꯣꯏꯕ
ꯎꯝ
ꯃꯥꯗꯤ ꯅꯨꯡꯁꯤ ꯀꯦ ꯗꯨꯝ ꯅꯨꯡꯁꯤꯕꯖꯥꯠꯅꯤ ꯑꯗꯨ ꯑꯣꯏꯔꯁꯨ ꯃꯥ ꯅꯨꯄꯥꯗꯨꯅ ꯁꯦꯔꯤꯌꯥꯁ ꯌꯥꯝ ꯂꯧꯗꯕꯀꯣ ꯑꯗꯨꯒꯤ ꯑꯗꯨ ꯅꯨꯄꯥꯗꯨꯁꯨ ꯂꯥꯛꯑꯦ ꯈꯣꯠꯂꯦꯅ ꯍꯥꯏꯔꯛꯇꯕ ꯃꯥꯜꯂꯦꯕ
ꯎꯝ
ꯁꯎꯅ ꯁꯥꯎꯕ ꯁꯥꯔꯒ ꯄꯨꯕꯖꯥꯅꯦ ꯅꯨꯄꯥꯁꯤꯡꯁꯦ ꯑꯁ ꯎꯝ ꯅꯨꯄꯥꯗꯤ ꯑꯍꯟ ꯑꯣꯏꯔꯦꯗ ꯊꯔꯇꯤ ꯄ꯭ꯂꯁꯀꯨꯝꯕ ꯑꯣꯏꯔꯝꯅꯤ
ꯎꯝ ꯑꯗꯨꯃꯩ ꯑꯣꯏꯔꯝꯅꯤ
ꯎꯝ ꯑꯩꯈꯣꯏꯒ ꯊꯕꯛ ꯁꯨꯃꯤꯟꯅꯕ ꯅꯨꯄꯥꯗꯣ
ꯑꯥꯎ
ꯑꯗꯨꯒ ꯆꯍꯤ ꯃꯣꯏ ꯂꯦꯡꯒꯥ ꯑꯣꯏꯔꯝꯃꯅꯦꯗ
ꯑꯣ ꯑꯣ
ꯅꯨꯄꯥꯗꯤ ꯊꯔꯇꯤ ꯐꯥꯏꯕꯤ
ꯑꯗꯨ ꯅꯨꯄꯥꯁꯨ ꯑꯣ ꯑꯣ ꯑꯗꯨꯗꯤ
ꯎꯝ
ꯌꯥꯔꯦ ꯎꯝ
ꯃꯥꯗꯤ ꯊꯦꯟꯇꯦꯇꯨ ꯉꯥꯛꯇꯥꯅꯤ
ꯑꯣ
ꯗꯤꯁꯦꯝꯕꯔ ꯂꯥꯛꯑꯗꯤ ꯇ꯭ꯋꯦꯟꯇꯤꯊ꯭ꯔꯤ ꯀꯥꯔꯅꯤ
ꯃꯥꯅ ꯆꯠꯄ ꯈꯨꯟꯗꯨꯁꯨ ꯊꯖꯗꯦꯅꯦ ꯑꯗꯨꯒꯨꯝꯕꯒꯤ ꯈꯨꯟꯗ ꯆꯥꯠꯅꯤꯟꯉꯥꯏ
ꯑꯦ ꯏꯆꯤꯛ ꯏꯆꯤꯛꯑꯦ ꯍꯥꯏ ꯂꯩꯕ ꯅꯨꯡꯉꯥꯏꯇꯦꯅ ꯑꯃꯨꯛ ꯂꯥꯛꯅꯤꯡꯉꯦ ꯍꯥꯏꯕ ꯅꯪꯅ ꯆꯠꯅꯦꯅ ꯆꯠꯈ꯭ꯔꯒ ꯀꯔꯤꯒꯤ ꯑꯃꯨꯛ ꯂꯥꯛꯅꯤꯡꯉꯦ ꯍꯥꯏꯕ꯭ꯔꯥ ꯑꯩꯅ ꯁꯥꯎꯔꯒ
ꯎꯝ ꯆꯠꯂꯗꯤ ꯂꯥꯛꯑꯕ ꯌꯥꯔꯣꯏꯅꯦ
ꯎꯝ ꯑꯗꯨꯒ ꯃꯥꯅ ꯅꯪꯁꯨ ꯈꯪꯂꯛꯀꯅꯤ ꯅꯪꯒꯤꯁꯨ ꯃ ꯇꯝ ꯂꯥꯛꯀꯅꯤ ꯍꯥꯏ
ꯅꯨꯡꯉꯥꯏꯒꯦꯔ ꯅꯨꯡꯉꯥꯏꯔꯣꯏꯒꯦꯔ ꯆꯦꯜꯂꯗꯤ ꯆꯦꯜꯂꯦꯗꯅ
ꯆꯠꯈ꯭ꯔꯕꯅꯤꯅ ꯎꯄꯥꯏ ꯂꯩꯇꯦꯕ
ꯎꯝ
ꯑꯃꯨꯛ ꯂꯥꯛꯑꯗꯤ ꯃꯤꯅꯁꯨ ꯑꯃꯨꯛ ꯍꯥꯏꯅꯒꯅꯤ
ꯎꯝ
ꯅꯨꯡꯉꯥꯏꯇꯦꯕ ꯈꯪꯗ꯭ꯔꯦꯗ ꯄꯨꯟꯁꯤꯁꯦ
ꯎꯝ
ꯊꯕꯛ ꯁꯨꯅꯤꯡꯉꯥꯏꯁꯨ ꯀꯗꯥꯏꯗ ꯁꯨꯁꯦꯔ ꯈꯪꯗ꯭ꯔꯦ ꯊꯕꯛ ꯁꯨꯗ꯭ꯔꯗꯤ ꯄꯩꯁꯥ ꯊꯣꯛꯇ꯭ꯔꯗꯤ ꯑꯁ
ꯑꯗꯨꯅꯦ ꯄꯩꯁꯥ ꯊꯣꯛꯇꯕꯅꯤꯅ ꯂꯩꯕ ꯅꯨꯡꯉꯥꯏꯇꯦ
ꯎꯝ ꯎꯝ ꯈꯤꯇꯪ ꯈꯤꯇꯪ ꯊꯣꯛꯂꯁꯨꯀꯣ
ꯎꯝ ꯏꯁꯥ ꯏꯁꯥꯒꯤꯗꯤ ꯂꯣꯏꯅ ꯅꯨꯡꯉꯥꯏꯗꯅ
ꯅꯪꯒꯤꯗꯤ ꯀꯌꯥ ꯁꯥꯕꯤꯒꯦ
ꯈꯤꯇꯪꯅꯤꯗ ꯐꯥꯏꯚꯒꯨꯝꯕꯗ ꯃꯉꯥꯒꯨꯝꯕꯗ ꯑꯗꯨꯝ
ꯎꯝ
ꯅꯍꯥꯟ ꯂꯩꯕ ꯅꯍꯥꯟ ꯂꯩꯕ ꯃꯐꯝ ꯁꯔꯨꯛꯇꯨꯗꯤ ꯁꯤꯗꯅ ꯍꯦꯟꯅ ꯅꯨꯡꯉꯥꯏꯗ
ꯎꯝ
ꯇꯧꯕ ꯀꯔꯤ ꯀꯔꯥ ꯑꯗꯨꯝ ꯇꯧꯕ ꯂꯩꯕꯅꯦ ꯅꯍꯥꯟ ꯂꯩꯕꯗꯤ ꯑꯁ ꯌꯥꯝ ꯋꯥꯏ ꯀꯩꯅꯣ ꯍꯧꯒꯠꯄꯗꯁꯨ ꯉꯟꯅ ꯍꯧꯒꯠꯄ ꯉꯝꯗꯦ ꯋꯤꯟꯇꯔꯒꯨꯝ ꯕꯗꯤ ꯌꯥꯝ ꯑꯩ
ꯎꯝ ꯋꯤꯟꯇꯔꯒꯨꯝꯕꯗꯤ ꯌꯥꯝ ꯇꯟꯕꯅꯦ
ꯑꯩꯈꯣꯏꯗꯤ ꯁꯥ ꯁꯥꯒꯨꯝꯕꯅ ꯄꯥꯏꯕꯅꯤꯅꯀꯣ
ꯎꯝ
ꯋꯤꯟꯇꯔꯒꯨꯝ ꯋꯤꯟꯇꯔꯗꯗꯤ ꯅꯨꯡꯉꯥꯏꯇꯦꯕ ꯁꯝꯃꯔꯗꯗꯤ ꯀꯩꯁꯨ ꯀꯥꯏꯗꯦ
ꯑꯩꯗꯤ ꯑꯁ ꯋꯤꯟꯇꯔꯗꯣ ꯍꯧꯒꯠꯄ ꯈꯣꯠꯄꯗꯣ ꯋꯥꯏ ꯍꯥꯏꯕꯅꯦ ꯑ ꯑꯗꯨꯒꯤ ꯃꯇꯥꯡꯅ ꯍꯦꯟꯅ ꯅꯨꯡꯉꯥꯏꯔꯦ ꯑꯩꯗꯤ ꯍꯨꯃꯥꯡ ꯌꯥꯝ ꯊꯣꯛꯑꯦꯕ ꯁꯥꯕ ꯀꯥꯟꯗꯗꯤ ꯊꯕꯛ ꯁꯨꯕꯗꯣ ꯌꯥꯝ ꯋꯥꯏꯑꯦꯕ ꯑꯩꯗꯤ
ꯎꯝ
ꯏꯪꯕ ꯃꯐꯝꯅ ꯁꯨꯔꯝꯃꯅꯤ ꯑꯗꯨꯗꯤ
ꯃꯥꯅꯤ ꯅꯣꯏꯗꯤ ꯅꯣꯏꯕꯅꯤꯅ
ꯎꯝ ꯅꯣꯏꯕꯁꯦ ꯌꯥꯝ ꯋꯥꯔꯦ ꯀꯪꯅꯕ ꯇꯧꯔꯒꯦ
ꯇꯧ ꯇꯧꯔꯣ ꯐꯤꯒꯔ ꯁꯦꯝꯃꯣ ꯑꯈꯣꯏꯅ ꯅꯣꯏꯅꯤꯡꯉꯤ ꯍꯥꯏꯔꯖꯨ ꯅꯣꯏ ꯅꯣꯏꯗꯦꯅꯦ ꯀꯩꯒꯤꯅꯣ ꯈ
ꯌꯦꯝꯕ ꯌꯥꯔꯗꯤꯀꯣ ꯂꯣꯢꯅ ꯌꯦꯡꯒ ꯗꯝꯅꯦ ꯑꯩꯗꯤ
ꯎꯝ ꯅꯣꯏꯔꯛꯇꯦꯅꯤ ꯇꯥꯔꯁꯨ
ꯊꯥꯎ ꯌꯥꯝ ꯆꯥꯎ ꯗꯨꯒꯥꯔ ꯅꯣꯏꯔꯛꯀꯅꯤ ꯆꯣꯏꯗꯕꯤꯅꯦ ꯑꯗꯨꯗꯤ
ꯑꯥꯎ
ꯑꯩ ꯊꯥꯎ ꯌꯥꯝ ꯆꯥꯔꯗꯤ ꯅꯣꯢꯔꯦꯅ
ꯂꯥꯁ ꯇꯥꯏꯝ ꯑꯩ ꯂꯩꯕ ꯃꯐꯝꯗꯨ ꯊꯥꯎ ꯑꯗꯨꯝ ꯆꯥꯏ ꯑꯦ
ꯎꯝ
ꯗꯨꯁꯨ ꯌꯥꯗꯦꯅꯦ ꯅꯣꯏꯅꯤꯡꯗꯕ ꯃꯥꯜꯂꯦ
ꯀꯩꯀꯩ ꯂꯩꯕꯤꯔꯣ ꯑꯈꯪꯗꯦ ꯃꯅꯨꯡꯗ ꯑꯍꯥ
ꯅꯣꯏꯔꯛꯑꯣ ꯅꯣꯏꯔꯛꯑꯣ ꯍꯥꯏꯅ ꯂꯥꯎꯔꯒ ꯖꯥꯔꯗꯤ
ꯎꯝ ꯃꯤ ꯃꯤꯁꯤꯡꯗꯤ ꯌꯥꯝ ꯀꯪꯉꯦ ꯀꯔꯤꯁꯨ ꯆꯥꯗꯕ꯭ꯔꯣ ꯑꯦꯁ ꯍꯥꯏꯕꯅ ꯍꯥꯏꯕ ꯇꯥꯕꯗ ꯌꯥꯝ ꯋꯥꯔꯦ
ꯎꯝ
ꯇꯟꯕꯗꯨ ꯌꯥꯎꯕꯗꯣ ꯍꯥꯢꯃꯟꯕꯒꯤ
ꯑꯗꯨꯅꯤ ꯌꯥꯝ ꯆꯥꯔꯁꯨ ꯅꯣꯏ ꯊꯣꯛꯇꯕ ꯌꯥꯎꯕꯅꯦꯕ
ꯎꯝ
ꯈꯣꯏꯅ ꯈꯤꯇꯪ ꯆꯥꯔꯁꯨ ꯄꯪꯅꯣꯢꯗ ꯅꯣꯏ ꯁꯤꯜꯂꯦ
ꯍꯣꯏ ꯅꯣꯢꯕ ꯁꯤꯡꯅ ꯅꯣꯏꯕꯁꯤꯡꯅ ꯄꯪꯅꯣꯢꯗ ꯅꯣꯏ
ꯌꯥꯝ ꯁꯥꯔꯒꯅꯤ ꯌꯨꯝꯗ ꯍꯧꯖꯤꯛꯀꯥꯟꯗꯤ
ꯑꯧ ꯁꯥꯢꯌꯦ ꯑꯁ ꯃꯩ